ꯎꯝ
ꯑꯣꯋꯥ
ꯇꯥꯕ꯭ꯔꯥ
ꯎꯝ ꯇꯥꯏ
ꯎꯝ ꯀꯩꯗꯧꯔ ꯂꯩꯒꯦ
ꯑꯩ ꯃꯄꯥꯟꯗ ꯐꯝ ꯂꯩꯌꯦ
ꯅꯨꯡꯉꯥꯏꯔꯦꯅꯦ ꯐꯝꯃꯒ ꯂꯩꯌꯦ ꯑꯩꯁꯨ ꯐꯝꯃꯨꯡꯗ
ꯀꯩ ꯂꯤꯁꯥꯡ ꯆꯠ ꯇꯔꯦ
ꯑꯁ ꯂꯧ ꯆꯠꯂꯨꯕꯗꯨ ꯆꯠꯄꯗꯨ ꯋꯥꯕ ꯍꯥꯏꯇꯥꯔꯦ ꯑꯗꯨꯏꯕꯨꯗꯤ ꯆꯠꯇ꯭ꯔꯦ ꯑꯁ
ꯄꯨꯡ ꯀꯌꯥ ꯇꯨꯝꯕ ꯉꯔꯥꯡ
ꯉꯔꯥꯡꯗꯤ ꯈꯔ ꯊꯦꯡꯅ ꯇꯨꯝꯃꯦ ꯑꯁ ꯑꯌꯨꯛ ꯉꯟꯇꯥ ꯑꯃꯨꯛ ꯍꯧꯒꯠꯂꯦ ꯇꯨꯝꯕ ꯌꯥꯗ꯭ꯔꯦ ꯑꯌꯨꯛ ꯉꯟꯇꯥꯗꯤ ꯑꯩꯁ ꯉꯟꯇꯥ ꯉꯟꯇꯥ ꯍꯧꯒꯠꯂꯦ ꯑꯩꯅ ꯉꯁꯤ ꯀꯥꯏ ꯆꯠꯀꯗ꯭ꯔꯣ ꯌꯨꯝꯗ ꯑꯗꯨꯝ ꯂꯩꯗꯣꯏꯔꯣ
ꯌꯨꯃꯗꯥ ꯂꯩꯅꯤ ꯍꯥꯏ
ꯑꯁ ꯅꯨꯉꯥꯏꯔꯦꯅꯦ ꯌꯨꯝꯗ ꯂꯩꯕ
ꯉꯥ
ꯌꯨꯝꯗ ꯂꯩꯕꯗꯨ ꯅꯨꯡꯉꯥꯏꯔꯦꯅꯦ ꯅꯪꯗꯤ ꯍꯥ
ꯑꯩꯗꯤ ꯌꯨꯝꯗ ꯉꯥꯛꯇꯅꯦ ꯊꯕꯛ ꯁꯨ ꯂꯩꯇꯦ ꯅꯣꯏ ꯂꯧ ꯆꯥꯟꯁ ꯄꯨꯍꯦ ꯂꯣꯏꯔꯦ ꯇꯧꯋꯦ
ꯋꯥꯠꯂꯤꯗ ꯍꯧꯗ꯭ꯔꯤꯌꯦ ꯂꯧꯒꯁꯤ ꯀꯥꯏꯗꯩ ꯂꯧ ꯂꫭꯏꯁꯤꯟꯕꯅꫭꯗ
ꯉꯔꯥꯡ ꯅꯨꯡꯗꯥꯡ ꯅꫭꯡ ꯇꯕ꯭ꯔꯥ
ꯃꯔꯤꯛ ꯃꯔꯤꯛ ꯆꯨꯔꯛꯑꯦ ꯌꯥꯝ ꯆꯨꯔꯛꯇꯦ
ꯎꯗꯔꯤ ꯑꯇꯥꯌꯦꯦ
ꯎꯝ ꯁ ꯎꯝ
ꯎꯝ
ꯑꯗꯨ ꯃꯔꯤꯔꯤ꯭ꯔꯥ ꯆꯨꯗꯕ꯭ꯔꯥꯁꯨ ꯈꯪꯗꯦ ꯆꯨꯔꯝꯗꯧ ꯃꯥꯟꯗ‌ꯦꯗ
ꯃꯪꯅꯁꯗꯦ
ꯗꯃ ꯍꯣꯏ ꯅꯣꯡꯃꯪꯕꯒꯨꯝ ꯂꯧꯋꯦ ꯈꯔ ꯈꯔꯗꯤ
ꯎꯝ
ꯆꯥꯛ ꯏꯟꯁꯥꯡ ꯊꯣꯡꯕ ꯂꯣꯏꯔꯕꯣ
ꯊꯣꯡꯗꯔꯤꯗ ꯑꯍꫭꯔꯣꯟ ꯄꯨꯡ ꯅꯤꯄꯥꯟ ꯃꯈꯥꯏ ꯑꯗꯨꯋꯥꯏꯗ ꯍꯧꯒꯅꯤ
ꯑꯦ ꯀꯩꯗꯧꯕꯒꯤ
ꯉꯜꯂ‌ꯦ ꯊ‌ꯦꯡꯅꯥ ꯆꯥꯏꯌ‌ꯦ
ꯏꯁ ꯍꯩꯅꯗꯦ ꯑꯩꯗꯤ ꯊꯦꯡꯅ ꯆꯥꯕꯗꯣ ꯉꯟꯇꯥ ꯑꯊꯨꯕ ꯑꯣꯏꯅꯤꯡꯉ ꯍꯥꯏꯗꯤ
ꯅꯪꯪ ꯆ ꯑꯁꯤ ꯊ ꯆ
ꯦꯟꯗ ꯂꯩꯔ ꯀꯥꯟꯗꯁꯨ ꯕꯔꯥꯗ ꯂꯩꯔ ꯀꯥꯟꯗꯁꯨ ꯉꯟꯇꯥ ꯉꯟꯇ ꯆꯥꯊꯣꯛꯑꯦ ꯑꯩꯗꯤ ꯊꯦꯡꯅ ꯆꯥꯕꯗ ꯍꯦꯅꯅꯤ
ꯎꯝ
ꯁꯤ ꯀꯩꯅꯣ ꯃꯦꯂꯥ ꯑꯃ ꯂꯩ ꯂꯑꯦꯀꯣ ꯑꯁ ꯃꯦꯂꯥ ꯑꯃ ꯂꯩꯕꯗ‌ꯦ ꯑꯁ ꯂꯩꯁꯥꯕꯤ ꯑꯃꯅ ꯁꯦꯀꯦꯟ ꯑꯦꯝꯃꯔꯗꯥ ꯆꯧ ꯍꫭꯇ‌ꯦꯜꯗꯤ ꯐꯝꯕꯅꯤ ꯅꯅꯦ ꯁꯥꯕꯤ ꯂꯩꯁꯅꯥꯄꯤꯤ
ꯅꯣꯏ ꯂꯩꯁꯕꯤꯒꯤ ꯍꯜꯁꯀꯨꯝꯕ ꯐ꯭ꯂꯦꯠ ꯎ ꯆꯥꯝꯄꯜꯗꯨ ꯀꯨꯝꯕꯥ ꯈꫭꯡꯒꯨꯞ ꯀꯨꯝꯕꯥ ꯌ‌ꯦꯡꯕ ꯂꯥꯛꯑꯣ ꯍꯥꯏꯌꯦ ꯑꯁ
ꯎꯝ ꯀꯦ ꯑꯣꯏ
ꯉꯁꯤꯅ ꯂꯣꯏꯁꯤꯟꯗꯧ ꯃꯥꯜꯂꯦ
ꯇꯥꯡ ꯑꯅꯤꯗꯒꯤ ꯍꯧꯕꯅꯦꯕ ꯃꯣꯏꯗꯣ
ꯎꯝ
ꯏꯁꯇꯣꯜ ꯌꯥꯝꯅ ꯍꯥꯡꯉꯒ ꯂꯩꯔꯝꯃꯦ ꯌꯥꯝ ꯍꯥꯡꯉꯦ ꯌꯨꯇꯨꯕꯇ ꯐꯪ ꯌꯨꯇꯨꯕꯇ ꯐꯪꯕꯅꯦ ꯑꯗ ꯏꯃꯥꯅꯥꯕꯤꯃꯅ ꯆꯠꯁꯤ ꯉꯁꯨꯛ ꯀꯣꯏꯕ ꯂꯥꯛꯄ ꯑꯁꯨꯛ ꯀꯣꯏꯕ ꯂꯥꯛꯄ ꯑꯣꯏꯅ ꯅꯨꯡꯗꯥꯡꯗꯁꯨ ꯆꯠꯁꯤ ꯍꯥꯏꯔꯛꯑꯦ ꯑꯩꯅ ꯑꯁ ꯄꯩꯁꯥꯒ ꯂꯩ ꯆꯠꯂꯣꯏꯍ‌ꯦ ꯀꯥꯏꯗꯩ ꯆꯠꯂꯣꯍꯦ ꯄꯩꯁꯥꯒ ꯂꯩꯇꯕꯅꯦ ꯒꯥꯔꯤ ꯒꯥꯔꯤꯅ ꯂꯩꯇꯕꯅꯦ ꯁꯛꯅ ꯈꯨꯊꯤꯗꯨꯒ ꯁ ꯃꯕ ꯃꯔ ꯍꯥ
ꯅꯣꯏ ꯒꯔꯤ ꯃꯆꯥ ꯂꯩꯗꯨꯗꯤ
ꯌꯥꯔ‌ꯦꯗ ꯍꯟꯗꯛ ꯃꯔꯛ ꯂꯧ ꯆꯠꯂꯨꯕꯗꯣ ꯅꯨꯡꯁꯥ ꯌꯥꯏꯕꯗ ꯃꯥꯏꯁꯤ ꯂꯣꯏ ꯀꯥꯔꯒ ꯂꯩꯕꯅ‌ꯦ ꯆꯠꯄ ꯅꯨꯡꯉꯥꯏꯗꯧ ꯃꯥꯥꯟꯗ‌ꯦ ꯏꯀꯥꯏꯌ‌ꯦꯅ ꯃꯅ ꯃꯥꯃꯥꯟꯅꯕꯤꯁꯤꯡ ꯑꯣꯏꯅ ꯍꯥꯏ ꯏꯃꯥꯟꯅꯕꯤꯁꯤꯡꯗꯤ ꯌꯥꯝ ꯐꯕꯅꯦ ꯅ ꯑꯃ ꯀꯩꯁꯨꯝ ꯑꯗꯨꯃ ꯍꯥꯏꯈ꯭ꯔꯣꯏ
ꯑꯃꯒꯁꯨ
ꯎꯝ
ꯅꯨꯄꯥꯗꯤ ꯈꯃꯣ ꯅꯗ
ꯑꯣ ꯌꯥ ꯏꯗ ꯀꯥꯏꯅꯗ
ꯅꫭꯏꯗꯤꯃ ꯑꯣꯅꯦꯁ ꯃꯁꯥꯟꯅ ꯃꯥ
ꯏꯁ ꯍꯣꯏ ꯃꯣꯔꯁꯨ ꯑꯩꯈꯣꯏ ꯃꯥꯏꯗꯣ ꯈꯔ ꯅꯥꯜꯂꯗꯤ ꯐꯕ ꯅꯍꯥꯟꯁꯨ ꯅꯍꯥꯟꯁꯨ ꯍꯟꯗꯅ ꯑꯩꯈꯣꯏ ꯃ ꯑꯩꯈꯣꯏ ꯃꯥꯏꯗꯤ ꯄꯨꯔꯥ ꯔꯁ ꯑꯣꯏꯕ ꯑꯗꯨꯒꯤ
ꯅꯣꯏ ꯃꯥꯏ
ꯍꯥꯥ
ꯅꯣ ꯃꯥꯏꯗꯣ ꯅꯥꯏꯅ ꯉꯣꯏ ꯃꯣꯏꯃ ꯅꯣꯏꯃꯨꯡ ꯐꯔ ꯂꫭꯏ ꯃꯥꯏ ꯉ ꯐꯦꯗꯅꯥ
ꯎꯝ
ꯑꯗꯨ ꯅꯣꯏ ꯃꯃꯥꯒ ꯕꯕꯥꯒ ꯅꯒꯤ
ꯎꯝ
ꯍꯔ
ꯑꯩꯈ ꯊꯥꯕ ꯆ
ꯉꯁꯤ ꯑꯁꯤ ꯑꯁꯤꯁꯦ ꯅꯣꯡꯃꯥꯏꯖꯤꯡꯅꯦ ꯑꯃꯨ ꯀꯥꯎꯈ꯭ꯔꯕ꯭ꯔꯥ
ꯑꯥꯎꯣꯏꯕ ꯆꯠꯄ ꯗ
ꯎ ꯈꯪꯗ ꯑꯁ ꯋꯥꯕꯅ ꯅꯈꯣꯏ ꯑꯃ ꯆꯠꯅꯤꯡꯗꯦ ꯉꯁꯤꯁꯦ
ꯑꯆꯅ ꯄꫭꯊꯔ
ꯍ ꯇꯃꯦ ꯂꯣꯁꯨꯕ ꯇꯔ
ꯑꯩꯁꯨꯅ
ꯅꯥꯐꯤꯗꯣ ꯍꯤꯗꯥꯛ ꯀꯥꯞꯄꯦ ꯍꯤꯗꯥꯛ ꯀꯥꯕꯨ ꯑꯩꯈꯣꯏ ꯂꯧꯔꯥꯡ ꯇꯧꯗꯦ ꯑꯁ ꯀꯛꯆꯤꯡ ꯑꯩꯏꯌꯥ ꯍꯤꯗꯥꯛ ꯀꯥꯞꯄꯗꯣꯏ ꯍꯦꯛ ꯂꯧꯔꯥꯡ ꯇꯧꯗ꯭ꯔꯦ ꯍꯥꯏꯕ ꯀꯥꯆꯤꯟ ꯀꯣꯏꯌꯥ ꯈꯛꯇꯪꯅꯤ ꯍꯥꯏꯕ ꯑꯩꯈꯣꯏꯅ ꯊꯣꯛꯕꯗꯣ
ꯎꯝ ꯑ
ꯅꫭꯏꯗꯤ ꯊꯕꯛ ꯐꯕꯅꯤꯅ ꯊꯕꯛ ꯇꯨꯀꯟꯕ ꯅꯤꯅ ꯐꯔꯤ ꯊꯕꯛ ꯊꯕꯅꯤꯅ
ꯊꯕꯛ
ꯅꯣꯏꯁꯤ ꯊꯕꯛ ꯌꯥꯝ ꯐꯩꯌꯦ ꯅꯣꯏ ꯅꯣꯏ ꯃꯥꯒ ꯅꯣꯏ ꯃꯥꯁꯦ ꯊꯕꯛ ꯌꯥꯝꯅ ꯄꯥꯝꯃꯤ ꯊꯕꯛ ꯊꯤꯍꯦ ꯑꯩꯈꯣꯏ ꯈꯨ ꯇꯧꯗꯦ
ꯅꫭꯏ ꯉꯔꯥꯡ ꯆꯕꯔꫭ
ꯈꯪꯗꯦ ꯑꯩ ꯉꯔꯥꯡꯗ ꯀꯥꯅꯤꯡꯗꯕ ꯀꯥꯕꯗꯣ ꯈꯔ ꯅꯨꯡꯉꯥꯏꯇꯕꯒꯤ ꯀꯥꯗ꯭ꯔꯦ ꯉꯔꯥꯡꯗ ꯑꯁ
ꯑꯁꯦꯅ ꯀ ꯑꯣꯔꯀꯦ
ꯀꯧꯔꯛꯇ ꯆꯥꯔꯝ ꯃꯣꯏ ꯍꯦ ꯃꯣꯏ
ꯖꯝ ꯍ
ꯉꯁꯤ ꯉꯁꯤ ꯑꯣꯏꯔꯝꯅꯤꯍꯦ ꯆꯥꯒꯅꯤ ꯍꯥꯏꯕꯗꯣ ꯈꯪꯗꯦ
ꯎꯝ ꯑ
ꯅꯪ ꯅꯅꯥꯎ ꯅꯨꯄꯤꯗꯣ
ꯎꯝ ꯑ
ꯆꯍꯤ ꯀꯌꯥ ꯆꯍꯤ ꯀꯌꯥ ꯇꯧꯕ꯭ꯔꯥ
ꯑꯗ ꯉ ꯃꯥ ꯂꯨ ꯂꯔꯦ ꯃꯥ
ꯎꯝ
ꯑ ꯀꯝ ꯆꯂ
ꯎꯝꯝ
ꯃꯣꯏ ꯁꯦꯃꯤꯁꯇꯔꯗꯣ ꯂꯣꯏꯔꯦ ꯍꯣꯔꯦꯟ ꯅꯨꯡꯗꯥꯡ ꯆꯠꯇꯣꯢꯅꯦ
ꯑꯍꯨꯝ ꯆꯍꯤ ꯑꯍꯨꯝ ꯅꯦ ꯀꯣ ꯃꯣꯏꯒꯤꯗꯣ
ꯑꯣ ꯃꯤꯗꯣ ꯃꯔꯤꯔꯥ ꯇꯥꯎꯕꯅꯦ ꯍꯥꯟꯗꯥꯛꯅ ꯃꯔꯤ
ꯎ
ꯍꯀ
ꯎꯝ
ꯁꯃꯥꯟ ꯃꯦ ꯀꯥꯏ ꯐ ꯇꯝꯕꯗꯣ ꯆꯍꯤ ꯃꯔꯤ ꯇꯝꯕꯗꯣ ꯈꯪꯉꯧ ꯈꯪꯍꯧꯗꯦ ꯑꯗꯨꯝ
ꯊꯨꯅ ꯂꯣꯏꯁꯤꯟꯒꯅꯤ ꯇꯝꯕ ꯐꯪꯉꯣꯢ
ꯍꯥ
ꯇꯝ ꯇꯝꯕꯨ ꯍꯧꯕ ꯍꯧꯔꯗꯤ ꯉꯟꯅ ꯂꯁꯤ ꯃꯇꯝꯗ ꯆꯪꯅꯕ ꯈꯪꯉꯣꯏꯕ ꯆꯪꯕꯗꯣ
ꯎꯝ
ꯑꯁꯟꯗꯁ ꯑꯩ ꯈꯔ ꯀꯪꯈ꯭ꯔꯤꯅꯦ ꯌꯥꯝꯈꯠꯂꯛꯇꯕꯤꯗ ꯄꯪꯊꯔꯛꯀꯅꯤ ꯍꯥꯏꯁꯦ ꯈꯔ
ꯑ
ꯆꯥꯛ ꯌꯥꯝꯅ ꯆꯥꯒꯦ ꯍꯥꯏꯔꯁꯨ ꯌꯥꯗꯦꯅꯦ
ꯑ
ꯅꯪꯒꯤ ꯅꯪ ꯀꯤꯂꯣ ꯀꯌꯥꯔꯣ ꯅꯪ ꯑꯔꯨꯝꯕꯁꯦ
ꯑꯣ
ꯅꯪꯒꯤ
ꯑꯣ ꯍꯣ
ꯍꯥ
ꯑ ꯍꯣ
ꯑꯔꯨꯝꯕꯗꯣ ꯀꯤꯜꯍꯣ ꯀꯌꯥꯔꯣ ꯍꯥꯏꯕ ꯀꯤꯜꯂꯣ
ꯎ ꯎ ꯂꯈꯕ ꯌꯥꯡꯈꯩꯒ ꯃꯔꯤ ꯅꯍꯥꯟ ꯂꯩꯕꯗꯣ
ꯎꯝ
ꯌꯥꯝꯕꯔꯥ
ꯎꯝ
ꯇꯥꯕꯔꯥ
ꯇꯥꯏ ꯌꯥꯝꯃꯦ ꯍꯥꯏꯕ ꯑꯗꯨꯗꯤ ꯅꯪꯒꯤ ꯑꯋꯥꯡꯕꯗꯤ ꯎꯝ ꯅꯪꯒꯤ ꯑꯋꯥꯡꯕꯗꯤ ꯀꯌꯥꯝ ꯀꯌꯥꯃꯨꯛ ꯑꯣꯏꯕ꯭ꯔꯥ
ꯑꯋꯥꯡꯕꯗꯤ ꯍꯥꯎꯅ ꯃꯉꯥ ꯌꯥꯎꯅꯥꯢꯀꯣ ꯑꯅꯤ ꯑꯅꯤ ꯋꯥꯠꯂꯤ
ꯑꯅꯤ ꯈꯤꯇꯪ
ꯅꯣꯏꯗꯤ ꯅꯪꯒꯤ ꯋꯥꯡꯕꯗꯨ ꯃꯉꯥ ꯌꯥꯎꯕ꯭ꯔ
ꯃꯉꯥ ꯎꯝ ꯃꯉꯥꯗꯤ ꯌꯧꯋꯦꯍ
ꯃꯉ ꯂꯂꯤꯌꯥ ꯍꯥꯏꯅ
ꯑꯣꯝ
ꯏꯅꯥꯎꯅꯨꯄꯤꯗꯤ ꯋꯥꯉꯦ ꯃꯉꯥꯗ ꯑꯅꯤ ꯍꯨꯅꯤ
ꯏꯅꯥꯎ ꯅꯨꯄꯤꯗꯤ ꯋꯥꯉꯦ
ꯑ ꯃꯥꯔꯤ ꯃꯥꯉꯗꯩꯅꯃꯤ
ꯍꯣꯏ
ꯇꯥꯕ꯭ꯔ
ꯑ ꯀꯦꯃꯦꯁꯦꯟ ꯂꯩꯅꯅ ꯍꯥꯏꯗꯤ ꯍꯣꯔꯦ
ꯍꯝ
ꯀ ꯃꯊꯦꯜ ꯊꯣꯛꯣꯡꯒꯗꯣꯏꯅꯣ ꯍꯥꯏꯗꯤ
ꯁ ꯁꯒ ꯃ ꯃꯥ ꯈꯃꯦꯔ ꯈꯥꯕꯗꯖꯥꯏ ꯆ ꯑ ꯌꯨꯝꯗ ꯄꯨꯔ ꯆꯗ
ꯅꯪ ꯍꯥꯎꯕ꯭ꯔꯥ ꯁꯨꯒ꯭ꯔꯤꯗꯣ
ꯎ ꯃꯗ ꯊꯒꯨꯕꯍ
ꯎ
ꯎ ꯎꯝ
ꯆꯀ꯭ꯔꯤꯁ ꯆꯠ ꯆꯥ ꯆꯥꯅꯤꯡꯗꯦ
ꯑꯩꯗꯤ ꯀꯥꯃ ꯇ ꯎꯅꯥꯗ ꯄꯑꯣ ꯎ
ꯅꯅꯥꯎ ꯅꯨꯄꯥꯗꯤ ꯇꯥꯕ꯭ꯔꯥ
ꯎꯝ ꯀꯥꯥꯏ ꯑꯗꯨ ꯊꯃ ꯑꯗꯨ ꯃꯥ ꯌꯥꯗ ꯈꯗꯦ ꯆ ꯅꯗ ꯀꯣ
ꯎꯝ
ꯃ ꯌꯥꯎ ꯇꯉꯝꯕ ꯇꯥꯥꯛ ꯇꯣꯉ ꯃꯥꯒ ꯑꯄꯥ ꯇꯝꯕ
ꯏꯃꯥꯁꯨ ꯊꯣꯡꯉꯦ ꯑꯩꯈꯣꯏ ꯏꯕꯥꯁꯨ ꯊꯣꯡꯅ ꯃꯔꯛ ꯏꯃꯥ ꯈꯔ ꯌꯥꯝꯅ ꯊꯣꯡꯉꯦ ꯃꯥ ꯌꯨꯝꯗ ꯈꯔ ꯂꯩꯕꯁꯦ
ꯎꯝ ꯃꯔ ꯐꯣꯅ ꯁꯤ ꯃꯥꯁ ꯐ
ꯑꯩꯔꯣ
ꯃꯩꯗ ꯊꯣꯡꯕ꯭ꯔꯥ ꯕꯤꯤꯌꯥꯁꯇ ꯊꯣꯡꯕ꯭ꯔꯥ
ꯃꯔꯛ ꯃꯔꯛꯇ ꯃꯩꯁ ꯊꯣꯛꯣꯡꯂꯤꯗ ꯒ꯭ꯌꯥꯁꯇꯁꯨ ꯊꯣꯡꯕ ꯌꯥ ꯑꯩꯅ ꯊꯣꯡꯉꯗꯤ ꯒ꯭ꯌꯥꯁꯇ ꯊꯣꯡꯉꯦ ꯑꯁ ꯇꯟꯕꯒꯤ ꯃꯩꯒꯤ ꯃꯩꯒꯤꯅ ꯍꯥꯎꯕ ꯍꯦꯜꯂꯦꯗ
ꯍ ꯆ ꯊꯔꯔ ꯊꯔ ꯍꯣꯡꯦ ꯍ ꯍ ꯍ